ꯑꯣ
ꯍꯜꯂꯣ
ꯍꯥꯎ ꯇꯥꯕ꯭ꯔꯣ
ꯑꯣ ꯑꯣ ꯇꯥꯔꯦ ꯇꯥꯔꯦ ꯑ ꯑ ꯀꯩ ꯑ ꯀꯩꯅꯣ ꯁꯨꯝ ꯅꯨꯡꯗꯥꯥꯒꯤ ꯍꯤꯟꯖꯥꯡ ꯁꯨꯝ ꯃꯅꯥ ꯃꯁꯤꯡ ꯁꯨꯝꯃꯜꯂꯝꯃꯤꯅꯦ ꯑꯧ ꯀꯩ ꯀꯩ ꯀꯔꯤ ꯂꯩꯒꯦ ꯁꯨꯝ ꯐꯣꯟ ꯇꯧꯔꯛꯄꯕꯣ
ꯑꯦ ꯀꯩꯅꯣ ꯑꯁ ꯌꯥꯝ ꯂꯨꯕ ꯋꯥ ꯑꯃ ꯂꯩꯔꯦꯅꯦ
ꯑꯣ ꯀꯩ ꯋꯥꯅꯣ
ꯌꯥꯝꯅ ꯌꯥꯝꯅ ꯂꯨꯕꯅꯦ ꯌꯥꯝꯅ ꯁꯥ ꯊꯤꯅ ꯂꯨꯕ
ꯃ ꯌꯥꯝ ꯇꯥꯅꯤꯡꯉꯦ ꯑꯗꯨꯗꯤ
ꯌꯥꯝ ꯇꯥꯅꯤꯡꯕ꯭ꯔꯣ
ꯑꯧ ꯌꯥꯝ ꯈꯧꯔꯥꯡꯍꯜꯂꯤꯀꯣ
ꯑ ꯈꯔ ꯈꯧꯔꯥꯡꯍꯜꯂꯛꯀꯅꯤ ꯁꯨꯃꯥꯏ ꯇꯧꯕꯁꯦ ꯑꯗꯨꯝ ꯌꯦꯡꯕ ꯅꯨꯡꯉꯥꯏꯗꯅ
ꯑꯥ ꯑꯣ
ꯑꯗꯣ ꯀꯩꯅꯣꯝ ꯍꯪꯒꯦ ꯇꯧꯕꯅꯤꯗ ꯅꯣꯏꯒꯤ ꯑꯪꯒꯨꯔꯒ ꯄꯥꯟꯕ꯭ꯔꯥꯅ
ꯀꯥꯡ ꯃꯇꯝ ꯌꯧꯕꯁꯤꯗ
ꯑꯥ ꯑꯪꯒꯨꯔ ꯄꯥꯟꯕ꯭ꯔꯥ ꯍꯟꯒꯦꯇꯧꯅꯦ ꯄꯔꯦꯡ ꯂꯦꯡꯅꯕ
ꯑꯗꯨꯅꯦ ꯀꯥꯡ ꯌꯧꯕꯁꯤꯗ ꯅꯤꯡꯖꯡꯉꯛꯇꯅ ꯄꯔꯦꯡ ꯂꯦꯡꯅꯤꯡꯉꯛꯏ ꯑꯣꯏꯝꯒꯅꯤꯅꯦ ꯑꯗꯣ ꯀꯥꯡ ꯑꯈꯣꯏꯗꯤ ꯑꯪꯒꯨꯔ ꯍꯥꯟꯅꯗꯤ ꯄꯥꯜꯂꯝꯃꯦ ꯑꯈꯣꯏ ꯌꯨꯝ ꯃꯊꯛꯇ ꯀꯩꯅꯣ ꯇꯧꯔꯒ ꯒꯝꯂꯥ ꯗ ꯊꯥꯔꯒ ꯃꯔꯤ ꯆꯠꯍꯜꯂꯒ ꯊꯥꯔꯝꯃꯦ ꯑꯗꯣ ꯍꯧꯖꯤꯛꯀꯥꯟꯗꯤ ꯌꯨꯝꯗꯣ ꯂꯣꯏ ꯁꯟꯕꯩ ꯁꯦꯝꯖꯟꯕꯗ ꯒꯝꯂꯥꯗꯣ ꯑꯗꯨꯝ ꯃꯤꯉꯣꯟꯗ ꯄꯤꯊꯣꯛꯈꯔꯦ ꯊꯥꯗꯣꯛꯆꯔꯣꯅ ꯖꯒꯥ ꯂꯩꯇ꯭ꯔꯦꯅ
ꯎꯝ
ꯑꯗꯣ ꯍꯨꯖꯤꯛꯀꯥꯟꯗꯤ ꯑ ꯄꯥꯟꯗꯔꯦ ꯑꯪꯒꯨꯔ ꯑꯝꯇ ꯂꯩꯇꯔꯦ ꯍꯧꯖꯤꯛꯇꯤ ꯄꯥꯝꯕꯤ ꯆꯥ ꯃꯆꯥ ꯑꯝ__
ꯎꯝ ꯅꯣꯏꯒꯤ ꯀꯩꯅꯣꯗꯤ ꯊꯥꯕ꯭ꯔꯣ ꯑꯃ ꯍꯧꯖꯤꯛꯀꯥꯟ ꯑ ꯒꯝꯂꯥꯗ ꯍꯥꯏꯗꯤ ꯈꯇꯪ ꯆꯥꯎꯕ ꯒꯝꯂꯥ ꯑꯗꯩ ꯔꯕꯔꯒꯤꯗꯨꯝꯕꯗ ꯑ ꯊꯝꯕꯥꯜ ꯊꯥꯅꯕꯗꯣ
ꯑꯣ ꯊꯔꯣꯗꯤ ꯊꯥꯏꯌꯦ ꯊꯝꯕꯥꯟꯗꯤ ꯊꯥꯗꯦ
ꯑꯣ ꯊꯝꯕꯥꯜ ꯑꯣ ꯌꯥꯝ ꯆꯥꯛ ꯀꯌꯥꯃꯨꯛꯀ ꯁꯥꯠꯀꯦ
ꯑ ꯌꯥꯝ ꯀꯟꯅ ꯆꯥꯎꯕ ꯒꯝꯂꯥ ꯀꯩꯅꯣꯒꯤ ꯂꯩꯕꯥꯛꯀꯤ ꯒꯝꯂꯥꯗꯨꯅꯦꯕꯀꯣ ꯑꯗꯨꯅ ꯑ ꯑꯅꯤ ꯑꯍꯨꯝ ꯑꯗꯨꯃꯥꯏꯅ ꯁꯨꯝ ꯁꯥꯠꯂꯦ ꯃꯔꯛ ꯃꯔꯛꯇ ꯊꯔꯣꯗꯣ
ꯑꯣ ꯊꯔꯨꯕꯨꯗꯤ ꯁꯨꯝ ꯊꯥꯅꯩ ꯑꯗ ꯊꯝꯕꯥꯜꯗꯣ
ꯑꯧ ꯑꯧ ꯑꯣ
ꯊꯧꯔꯗꯤ ꯆꯥꯔꯒ ꯆꯣꯡꯕ꯭ꯔꯥ ꯍꯪꯒꯦꯅ ꯇꯧꯔꯤꯅꯤꯅꯦ
ꯑꯣ ꯑꯗꯨꯗꯤ ꯆꯣꯡꯗꯔꯦ ꯑꯩꯈꯣꯏꯒꯤ ꯂꯩꯇꯔꯦ ꯊꯥꯔꯣ ꯊꯝꯕꯥꯜꯗꯤ ꯊꯥꯗꯕ
ꯗꯥꯎ ꯌꯥꯗꯦ
ꯌꯥꯗꯦ ꯅꯨꯡꯥꯏꯇꯦꯗ ꯍꯪꯗꯣꯛꯇꯅ ꯍꯪꯉꯛꯑꯀꯥꯟꯁꯤꯗ ꯑꯔꯩꯕ ꯑꯃ ꯑꯣꯏꯔꯗꯤ ꯅꯨꯡꯉꯥꯏꯗꯧꯕ ꯑꯅꯤꯃꯛ ꯑꯃꯇ ꯍꯦꯛ ꯑꯣꯏꯗꯦꯗ ꯂꯩꯇ꯭ꯔꯦ
ꯀꯐꯣꯏꯒꯗꯤ ꯄꯥꯟꯕ꯭ꯔꯣ
ꯀꯝꯐꯣꯏꯗꯨ ꯀꯝꯐꯣꯏꯗꯤ ꯀꯩꯅꯣ ꯑꯣꯏꯅ ꯄꯥꯟꯗꯤ ꯄꯥꯟꯗ꯭ꯔꯤ ꯆꯥꯔꯗꯤ ꯍꯧꯕ
ꯑꯣ ꯄꯥꯝꯕꯤ ꯑꯣꯏꯅ ꯍꯧꯔꯒ ꯃꯍꯩꯗꯤ ꯄꯥꯟꯗ꯭ꯔꯤꯕ
ꯑꯣ ꯑꯣ ꯑ ꯑꯈꯣꯏꯒꯤ ꯏꯇꯩꯍꯣꯏꯒꯤꯗꯤ ꯍꯣꯏ ꯑꯈꯣꯏꯒꯤ ꯄꯥꯜꯂꯦ ꯍꯥꯏꯇꯥꯔꯦ ꯑꯗꯨꯗꯤ ꯄꯤꯁꯛ ꯄꯤꯁꯛ ꯄꯤꯕ ꯑ ꯑꯉꯥꯡꯕꯤꯗꯨꯅꯦ ꯕꯦꯗꯅꯥꯗꯣ ꯑꯆꯧꯕꯁꯨ ꯄꯥꯜꯂꯝꯃꯦ ꯁꯤꯟꯕꯤ ꯑꯊꯨꯝꯕꯤꯗꯣ ꯑꯗꯣ
ꯃꯐꯝ ꯆꯥꯗꯗꯅ ꯌꯥꯟꯊꯠꯈꯔꯦ ꯍꯟꯗꯛ
ꯎꯝ
ꯑꯗꯣ ꯚꯦꯗꯅꯥꯗꯣ ꯃꯆꯥ ꯃꯆꯥ ꯄꯥꯟꯕꯗꯤ ꯍꯧꯒꯠꯂꯛꯏ ꯈꯔ
ꯁꯥꯒ ꯁꯥꯕ ꯗ ꯌꯦꯟꯗꯦꯝ ꯃꯅꯥꯗꯒ ꯌꯣꯝꯃꯒ ꯆꯥꯅꯤꯡꯉꯛꯄ
ꯍꯣꯏ ꯍꯣꯏ ꯑꯁꯤꯟꯕꯗꯣ ꯑꯗꯨꯅ ꯍꯥꯎꯕꯅꯦ ꯑꯗꯨꯁꯨ
ꯎꯝ
ꯃꯅꯥꯗ ꯌꯣꯝꯃꯒꯁꯨ ꯍꯥꯎꯋꯤ ꯑꯗꯨꯒ ꯃꯀꯥꯗꯤ ꯆꯥꯕꯤꯗ꯭ꯔꯤꯕꯣ ꯀꯝꯐꯣꯏꯒ ꯍꯩꯅꯧ ꯑ ꯀꯩꯅꯣꯒ ꯌꯦꯟꯗꯦꯝꯒ
ꯀꯔꯤꯒ
ꯃ ꯍꯤꯟꯗꯦꯝ ꯃꯀꯥꯒ
ꯑꯦ ꯑꯥ
ꯌꯦꯟꯗꯦꯝ ꯃꯀꯥ ꯗꯣꯒ ꯀꯝꯐꯣꯏꯗꯨꯒ ꯃꯦꯠꯂ ꯆꯥꯕꯤꯗ꯭ꯔꯤꯕ꯭ꯔꯣ ꯁꯣꯝꯕꯣ
ꯆꯥꯗ꯭ꯔꯤꯅꯦ ꯀꯃꯥꯏ ꯇꯧꯖꯥꯠꯅꯣ ꯃꯍꯥꯎꯕꯨ ꯌꯦꯡꯅꯤꯡꯉꯤꯅꯦ
ꯑꯣ ꯑꯗꯨꯁꯨ ꯌꯥꯝ ꯍꯥꯎꯋꯦ ꯑꯩꯈꯣꯏꯒꯤ ꯃꯣꯔꯣꯛ ꯑꯇꯦꯛꯄꯒ ꯁꯣꯏꯖꯜꯂꯒ ꯀꯣ
ꯑꯥ ꯀꯝꯐꯣꯏꯁꯤ ꯑꯦ ꯐꯖꯅ ꯈꯤꯛꯇꯣꯛꯄꯤꯔꯦꯒ ꯑꯥ ꯌꯦꯟꯗꯦꯝꯗꯣ ꯑꯈꯣꯏ ꯃꯀꯨ ꯁꯦꯡꯅ ꯈꯣꯛꯇꯣꯛꯄꯤꯔꯒ ꯁꯦꯡꯅ ꯆꯥꯝꯊꯣꯛꯑꯒ ꯁꯥꯔꯒ ꯀꯥꯡꯁꯣꯏ ꯊꯣꯡꯕꯒꯤ ꯇꯥꯏꯞꯇ ꯁꯣꯏꯕꯗꯣ
ꯎꯝ
ꯑꯗꯨꯃꯥꯏꯅ ꯁꯣꯏꯔꯦꯗꯅ ꯍꯨꯏꯇꯦꯝ ꯁꯥꯔꯒ ꯑꯗꯨꯒ ꯃꯦꯠꯄ ꯍꯥꯏꯇꯥꯔꯦ ꯀꯝ ꯐꯣꯏꯅꯦ ꯃꯣꯔꯣꯛ ꯑꯇꯦꯛꯄꯗꯨꯅꯦ ꯊꯨꯝ ꯃꯣꯔꯣꯛ ꯍꯥꯞꯆꯤꯜꯂꯒ ꯃꯦꯠ ꯑꯝꯇ ꯆꯥꯔ ꯌꯦꯡꯕꯤꯌꯨꯅꯦ ꯌꯣꯝꯕ ꯌꯣꯝꯕꯅ ꯃꯍꯥꯎ ꯑꯃ ꯁꯤꯅ ꯃꯍꯥꯎ ꯑꯃ ꯌꯥꯝ ꯍꯥꯎꯈ꯭ꯔꯖꯥꯠꯅꯤ ꯑꯗꯣ ꯃꯣ ꯏꯃꯣꯟ ꯃꯣꯜꯂꯤ ꯌꯦꯟꯗꯦꯝꯒꯗꯣ ꯑꯩꯈꯣꯏꯒꯤ ꯃꯣꯟ ꯃꯣꯟ ꯂꯥꯎꯅ ꯍꯥꯎꯋꯦ ꯍꯥꯏꯇꯥꯔꯦ
ꯎꯝ ꯃꯆꯨꯗꯤ ꯀꯃꯥꯏꯅ ꯇꯧꯒꯦ
ꯃꯆꯨꯗꯤ ꯑꯗꯨꯝ ꯑ ꯉꯧꯔꯞ ꯆꯠꯂꯅꯤ ꯌꯦꯟꯗꯦꯝꯗꯣ ꯅꯣꯏꯁꯜꯂꯕꯅꯤꯅ ꯀꯣ ꯀꯝꯐꯣꯏ ꯑꯉꯥꯡꯕꯗꯨꯗ ꯈꯤꯇꯪ ꯉꯧꯔꯞ ꯆꯠꯀꯅꯤ ꯑꯗꯨꯑꯣꯏꯁꯨ ꯃꯍꯥꯎꯗꯤ ꯌꯥꯝ ꯍꯥꯎꯋꯤ
ꯑꯣ
ꯑꯅꯧꯕꯗꯣ ꯈꯪꯗ꯭ꯔꯤꯕ ꯄꯣꯠꯇꯣ ꯑꯝꯇ ꯆꯥꯔꯒ ꯌꯦꯡꯕꯤꯌꯨ ꯇꯦꯁ ꯇꯧꯔꯒ ꯍꯥꯎꯋꯤ ꯍꯥꯎꯇꯦ ꯑꯝꯇ ꯌꯦꯡꯕꯤꯌꯨ
ꯌꯦꯡꯒꯦ ꯌꯦꯡꯒꯦ ꯍꯣꯔꯦꯟꯗꯤ ꯀꯝꯐꯣꯏ ꯊꯤꯔꯨꯒꯦ ꯑꯗꯨꯒ ꯑ ꯌꯦꯟꯗꯦꯝꯕꯨꯗꯤ ꯌꯨꯝꯗ ꯀꯩꯗ ꯈꯔ ꯈꯖꯤꯛ ꯄꯥꯝꯕꯤ ꯑꯃꯅꯤ ꯍꯧꯋꯦ ꯑꯗꯨꯗꯣ ꯃꯀꯥꯗꯣ ꯍꯦꯛ ꯁꯦꯠꯂꯒ ꯑꯗꯨꯝ ꯌꯦꯡꯉꯒꯦ ꯇ꯭ꯔꯥꯏ ꯇꯧꯔꯒꯦ
ꯍꯣꯏ ꯍꯣꯏ ꯌꯦꯟꯗꯦꯝꯗꯣ ꯂꯩꯇ꯭ꯔꯒꯁꯨ ꯑꯩꯈꯣꯏꯁꯨ ꯍꯧꯋꯤ ꯑꯗꯨꯝ ꯍꯥꯏꯕꯤꯔꯛꯑꯣ ꯑꯗꯨꯝ ꯀꯩꯅꯣ ꯇꯧꯕ ꯌꯥꯅꯤ ꯂꯧꯕ ꯌꯥꯅꯤ
ꯇꯦ ꯈꯪꯗꯕꯩ ꯋꯥꯅꯤ ꯂꯝ ꯂꯝꯒꯤ ꯃꯈꯟ ꯃꯈꯟꯅꯤꯅꯦ ꯆꯥꯟꯅꯔꯝꯃꯤꯁꯦꯀꯣ ꯑꯩꯈꯣꯏꯅ ꯈꯪꯗꯕ
ꯃꯥꯅꯦ ꯃꯥꯅꯦ ꯃꯥꯟꯅꯔꯝꯗꯕꯁꯨ ꯂꯩ ꯆꯤꯟꯖꯥꯛꯁꯤꯕꯣꯕ ꯑꯗꯒꯤ ꯃꯥꯟꯅꯕꯁꯨ ꯂꯩ
ꯑ ꯇꯠꯅꯦ ꯀꯩꯅꯣ
ꯈꯣꯏꯗꯤ ꯉꯔꯥꯡ ꯈꯣꯡꯗ꯭ꯔꯨꯝ ꯄꯥꯛ ꯈꯣꯡꯗ꯭ꯔꯨꯝ ꯃꯀꯨ ꯄꯥꯛꯅꯝꯕꯨ ꯆꯥꯏꯗ ꯃꯤꯅ ꯍꯥꯏꯔꯛꯇꯅ ꯑꯗꯨꯁꯨ ꯅꯣꯏꯗꯤ ꯆꯥꯔꯕꯣ ꯆꯥꯗ꯭ꯔꯤꯕꯣ
ꯑꯩꯗꯤ ꯆꯥ ꯗ꯭ꯔꯤꯌꯦ ꯍꯥꯏꯐꯦꯠꯇꯤ ꯇꯥꯔꯦꯕ ꯃꯤꯅ ꯑꯗꯨꯃꯥꯏꯅ ꯆꯥꯏꯒꯦ ꯍꯥꯏꯕꯗꯣ ꯑꯗ ꯃꯍꯥꯎꯁꯤꯕꯨ ꯀꯃꯥꯏꯅ ꯇꯧꯒꯦ
ꯑꯗꯨꯝ ꯍꯥꯎꯋꯤ ꯑꯗꯨꯝ ꯆꯥꯕ ꯌꯥꯏ ꯑꯗꯣ ꯃꯔꯣꯏꯅꯕꯨꯗꯤ ꯍꯦꯟꯅ ꯍꯥꯎꯋꯤꯀꯣ ꯑꯗꯨꯏꯁꯨ ꯈꯣꯡꯗ꯭ꯔꯨꯝ ꯄꯥꯛꯅꯝꯁꯨ ꯑꯗꯨꯝ ꯈꯣꯡꯗ꯭ꯔꯨꯝ ꯃꯀꯨ ꯄꯥꯛꯅꯝꯁꯨ ꯑꯗꯨꯝ ꯍꯥꯎꯏ
ꯑꯣ ꯃꯥꯒꯤꯁꯤꯅ ꯍꯥꯏꯗꯤ ꯒꯥꯥꯔꯤ ꯃꯣꯛ ꯇꯣꯠꯄꯩ ꯃꯑꯣꯡꯁꯦ ꯀꯃꯥꯏꯅ ꯑꯗꯨꯝ ꯃꯀꯨꯁꯤꯗ ꯇꯣꯠꯁꯟꯗꯣꯏꯔꯥ
ꯃꯀꯨꯁꯦ ꯑꯩꯈꯣꯏꯒꯤ ꯀꯨꯞꯅ ꯁꯣꯏꯕꯤꯔꯦꯗꯅꯀꯣ
ꯎꯝ
ꯑꯗꯨꯒ ꯑ ꯃꯔꯣꯏ ꯅꯩꯕꯒꯤ ꯇꯥꯏꯞꯇ ꯊꯨꯝ ꯃꯣꯔꯣꯛ ꯉꯥꯔꯤ ꯇꯧꯔꯒ ꯅꯩꯕꯤꯔꯒ ꯕꯦꯁꯣꯟ ꯍꯥꯞ ꯄꯒ ꯇꯣꯠꯄ
ꯑꯣ ꯑꯗꯨꯒ ꯑꯗꯨꯝ ꯌꯣꯝꯖꯜꯂꯒ ꯅꯝ
ꯑꯧ ꯑꯧ ꯑꯗꯨꯒ ꯑꯗꯨꯝ ꯌꯣꯝꯗꯜꯂꯒ ꯑꯩꯈꯣꯏ ꯔꯥꯏꯁ ꯀꯨꯀꯔ ꯊꯣꯡꯕꯤꯕ꯭ꯔꯣ ꯀꯨꯀꯔ ꯊꯣꯡꯕꯤꯕ꯭ꯔꯣ
ꯑꯩꯈꯣꯏꯗꯤ ꯑ ꯔꯥꯏꯁ ꯀꯨꯀꯔ ꯔꯥꯏꯁ ꯀꯨꯀꯔꯗ ꯊꯣꯡꯉꯦ
ꯑ꯭ꯣ ꯑꯣ ꯆꯥꯛ ꯌꯥꯝ ꯌꯥꯎꯋꯦꯌꯦ ꯑꯗꯩ ꯔꯥꯏꯁ ꯀꯨꯀꯔꯗꯨꯗ ꯑꯩꯈꯣꯏ ꯌꯣꯝꯃ ꯃꯇꯨꯡꯗ ꯌꯥꯏꯉꯪ ꯂꯥꯒ ꯍꯥꯞꯄꯤꯔꯒꯀꯣ ꯌꯣꯝ ꯐꯖꯅ ꯌꯣꯝꯕꯤꯔꯦꯗꯅ ꯑꯗꯨꯒ ꯑꯈꯣꯏꯒꯤ ꯔꯥꯏꯁ ꯀꯨꯀꯔꯒꯤ ꯑ ꯀꯅꯣ ꯆꯥꯛ ꯁꯧꯒꯠꯂꯛꯄꯒꯤꯗꯣ ꯑꯗꯨꯀꯥꯟꯗꯨꯗ ꯑꯈꯣꯏꯒꯤ ꯃꯌꯣꯝꯁꯦ ꯑꯈꯣꯏꯒꯤ ꯌꯣꯝꯖꯟꯕ ꯂꯥ ꯌꯣꯝꯖꯟꯕꯁꯦ ꯑꯈꯣꯏꯒꯤ ꯉꯥꯟꯕꯤꯕ ꯄ꯭ꯂꯦꯠ ꯑꯃꯕꯨ ꯊꯥꯔꯁꯨ ꯅꯠꯇ꯭ꯔꯒ ꯍꯥꯏꯐꯦꯠ ꯑꯣ ꯆꯃꯍꯤ ꯀꯪꯉꯛꯄ ꯑꯗꯥꯏꯗ ꯑꯣꯏꯔꯁꯨ ꯌꯥꯏ ꯑꯗꯨꯗ ꯊꯣꯛ ꯍꯥꯞꯆꯤꯟꯕꯤꯈꯤꯕ ꯑꯗꯨꯒ ꯑꯗꯨꯝ ꯑꯣꯏꯌꯦꯕ ꯆꯥꯛ ꯑꯣꯏꯔꯛ ꯄꯗ ꯑꯗꯨꯒ ꯑꯈꯣꯏꯅ ꯈꯔ ꯍꯦꯟꯅ ꯑꯣꯏꯁ ꯁꯟꯍꯟꯅꯤꯡꯉꯒꯅ ꯑꯈꯣꯏ ꯑꯣꯚꯟꯒꯨꯝꯕ ꯑꯣꯏꯔꯁꯨ ꯌꯥꯔꯦ ꯑꯗꯒꯤ ꯒ꯭ꯌꯥꯁ ꯀꯨꯝꯕ ꯑꯣꯏꯔꯁꯨ ꯌꯥꯔꯦ ꯍꯥꯏꯐꯦꯠꯇꯪ ꯌꯥꯏꯊꯣꯛꯄꯤꯕ
ꯑꯣ
ꯑꯗꯨꯁꯨ ꯍꯥꯎꯋꯦ ꯑꯗꯨꯝ ꯑꯣꯏꯅꯝꯃꯦ
ꯑꯗꯨ ꯃꯩ ꯆꯥꯕ ꯀꯥꯟꯗꯀꯣ ꯈꯣꯡꯗ꯭ꯔꯨꯝ ꯃꯀꯨꯒꯤꯁꯤꯅ ꯆꯥꯕꯗ ꯁꯨꯝ ꯊꯣꯝꯐꯦꯠꯀ ꯂꯥꯎꯕ꯭ꯔꯥ ꯀꯃꯥꯏ ꯃꯍꯥꯎꯖꯦ ꯀꯃꯥꯏꯅ ꯇꯧ
ꯑꯥ ꯊꯨꯝꯐꯦꯠꯇꯤ ꯂꯥꯎꯗꯦ ꯑꯗꯨꯝ ꯃ ꯈꯔ ꯀꯟ ꯃꯀꯨꯁꯤꯅ ꯈꯤꯇꯪꯗꯤ ꯅꯥꯏꯗꯤ ꯃꯔꯣꯏꯅ ꯃꯈꯨ ꯀꯅꯣ ꯃꯣꯟꯗꯕ ꯍꯦꯜꯂꯤꯀꯣ ꯈꯣꯏꯒꯤ ꯈꯣꯡꯗ꯭ꯔꯨꯝ ꯃꯀꯨꯁꯤꯅ ꯈꯤꯇꯪ ꯀꯟꯇꯛꯇꯤ ꯆꯠꯂꯦ ꯑꯗꯣ ꯑꯗꯨ ꯃꯍꯥꯎꯗꯤ ꯑꯗꯨꯝ ꯊꯨꯝꯕꯖꯨ ꯅꯠꯇꯦ ꯑꯗꯨꯝ ꯍꯥꯎꯋꯤ
ꯎꯝ ꯑꯗꯨꯗꯤ ꯄꯥꯛꯅꯝꯁꯦ ꯍꯧꯖꯤꯛꯀ ꯍꯥꯗ꯭ꯔ꫰ꯄꯥꯛꯅꯝꯒ ꯁꯧꯒ꯭ꯔꯤꯒꯅ ꯑꯗꯨꯗꯤ ꯈꯣꯡꯗ꯭ꯔꯨꯝ ꯄꯥꯛꯅꯝꯗꯤ ꯀꯩ ꯍꯦꯟꯖꯥꯡꯒ ꯆꯥꯟꯅꯔꯅꯤ
ꯑ ꯑꯗꯨꯁꯨ ꯌꯥꯏ ꯑꯩꯕꯨꯗꯤ ꯉꯔꯥꯡ ꯄꯥꯡ ꯄꯥꯟꯌꯣꯟ ꯊꯣꯡꯕ ꯑꯃꯒ ꯄꯥꯛꯅꯝꯗꯨꯃꯒ ꯇꯧꯖꯩ
ꯄꯥꯟꯌꯣꯟꯖꯦ ꯊꯥꯎ ꯉꯧꯔ ꯊꯣꯡꯉꯤꯔꯣ ꯅꯠꯇ꯭ꯔꯒꯅ ꯀꯥꯡꯁꯣꯏ ꯆꯝꯅ ꯊꯣꯡꯉꯤꯔꯣ
ꯆꯝꯅ ꯀꯥꯡꯁꯣꯏ ꯊꯣꯡꯉꯦ ꯊꯥꯎ ꯉꯧꯔꯒꯗꯤ ꯑꯃꯨꯛꯇ ꯆꯥꯗ꯭ꯔꯤ ꯍꯥꯏꯇꯥꯔꯦ
ꯑꯣ ꯄꯥꯟꯌꯣꯟ ꯉꯥꯛꯇ
ꯑꯧ ꯄꯥꯌꯣꯟ ꯉꯥꯛꯇ
ꯊꯥꯡꯖꯤꯡꯒ ꯈꯖꯤꯛ ꯍꯥꯞꯄꯗꯤ ꯍꯥꯎ
ꯊꯣꯡꯕꯗꯗꯤ ꯍꯥꯞꯅꯗꯦ ꯑꯗꯨ ꯍꯥꯞ ꯄꯖꯨ ꯌꯥꯏ ꯂꯣꯂꯥꯡꯒꯨꯝꯕ ꯂꯣꯏꯔꯛꯄꯗ ꯁꯣꯟꯊꯔꯛꯄꯗꯀꯣ
ꯑ ꯑꯣ ꯊꯣꯡꯕꯗꯗꯤ ꯍꯥꯞꯅꯗꯕ
ꯍꯥꯞꯄꯁꯨ ꯌꯥꯅꯤ ꯌꯥꯕꯗꯤ ꯑꯗꯨꯕꯨ ꯀꯥ ꯍꯦꯟꯅ ꯀꯅꯣꯗꯤ ꯍꯥꯞꯅꯗꯦ ꯂꯣꯂꯥꯡꯒꯨꯝꯕ ꯍꯥꯞꯄꯁꯨ ꯌꯥꯅꯤ ꯍꯥꯞꯄꯗꯤ ꯃꯥꯒꯤ ꯏꯔꯣꯝꯕꯗ ꯍꯥꯞ ꯄ ꯍꯥꯎꯔꯤꯕꯅꯤꯅ ꯊꯣꯡꯕꯗꯁꯨ ꯍꯥꯎꯗ꯭ꯔ ꯈꯜꯂꯤ
ꯎꯝ ꯊꯣꯡꯕꯨ ꯊꯣꯡꯒ꯭ꯔꯗꯤ ꯃꯍꯥꯎ ꯑꯃ ꯑ
ꯑꯗꯨꯝ
ꯍꯦꯟꯖꯥꯡ ꯃꯈꯜ ꯑꯃ ꯑꯗꯨꯝ ꯑꯣꯏꯔꯛꯇꯣꯏꯅꯤꯅꯦ ꯁꯤꯗ ꯍꯥꯞꯄ ꯌꯥꯏ ꯁꯤꯗ ꯍꯥꯞꯄ ꯌꯥꯏꯅꯀꯣ
ꯍꯣꯏ ꯍꯣꯏ
ꯑꯗꯩ ꯊꯥꯏꯅ ꯆꯥꯅꯔꯝꯗꯕ ꯌꯦꯡꯉꯣꯝꯃꯤ ꯀꯩ ꯂꯐꯣꯏ ꯃꯀꯨ ꯏꯔꯣꯟꯕ ꯆꯥꯅꯔꯦ
ꯍꯣ ꯍꯣꯏ ꯑꯗꯣꯝ ꯆꯥꯕꯤꯔꯕ꯭ꯔꯣ ꯑꯗꯨꯕꯣ
ꯑꯩꯗꯤ ꯆꯥꯗ꯭ꯔꯤꯗ
ꯑꯣ ꯑꯩꯁꯨ ꯇꯥꯗꯤ ꯇꯥꯖꯔꯦ ꯑꯃꯨꯛꯇꯗꯤ ꯆꯥꯖꯗ꯭ꯔꯤ ꯑꯗꯨꯒ ꯂꯐꯣꯏ ꯑꯁꯪꯕꯗꯤ ꯀꯥꯡꯍꯧ ꯍꯥꯎꯋꯤꯀꯣ
ꯑ ꯑꯗꯨ ꯑꯩꯗꯤ ꯌꯥꯝ ꯄꯥꯝꯖꯩꯌꯦ ꯍꯥꯎꯑꯦ ꯑꯗꯨ ꯑꯣꯏꯁꯨ ꯁꯦꯝꯕꯗꯗꯤ ꯅꯨꯡꯉꯥꯏ
ꯑꯧ ꯅꯞꯄꯒ ꯀꯣ ꯈꯨꯠ ꯁꯥꯒꯁꯦ ꯆꯨꯕ ꯍꯥꯏꯇꯥꯔꯦ
ꯑꯥ
ꯑꯗꯣ ꯃꯍꯥꯎꯗꯤ ꯑꯗꯨꯝ ꯍꯥꯎꯋꯦ
ꯎꯝ ꯍꯥꯎꯋꯦ ꯍꯥꯎꯋꯦ ꯑꯣ ꯑꯗꯣ ꯐꯔꯦ ꯐꯔꯦ ꯏꯅꯝꯃ ꯊꯝꯃꯒꯦ ꯀꯣꯟꯅ ꯑꯃꯨꯛ ꯑꯋꯥ ꯅꯨꯡꯉꯥꯏ ꯋꯥꯔꯤ ꯑꯃꯨꯛ ꯁꯥꯟꯅꯁꯤ ꯑꯥ ꯑꯥ ꯊꯝꯃꯦ ꯊꯝꯃꯦ
ꯍꯣ ꯍꯣ ꯍꯣ